ꯎꯝ ꯍꯜꯂꯣ
ꯇꯥꯏꯌꯦꯌꯦ ꯇꯥꯏꯌꯦꯌꯦ
ꯀꯩꯅꯣ ꯇꯧꯔꯤꯕꯁꯤꯅꯦ ꯑꯩ ꯇꯧꯔꯤꯕꯁꯤ ꯀꯔꯤꯅꯣ
ꯇꯔꯦ
ꯌꯥꯝ ꯇꯅ ꯇꯥꯏꯁꯦ ꯀꯩꯒꯤꯅꯣ ꯉ ꯁꯤꯗꯤ
ꯀꯌꯥꯝ ꯇꯞꯅ ꯇꯥꯒꯦ ꯇꯄ꯭ꯔꯣ ꯇꯄ꯭ꯔꯣ ꯅꯪꯅ ꯉꯥꯡꯕ ꯑꯝꯇ ꯇꯥꯈꯤꯗ꯭ꯔꯦꯕꯣ ꯇꯄ ꯇꯧꯔꯤꯗꯣ ꯇꯧꯔꯤꯗꯣ ꯑꯃꯠꯇ ꯇꯥꯕꯔꯦ ꯇꯥꯗ ꯍꯥꯏꯕꯅꯦ ꯅꯪ ꯑꯒꯕ ꯑꯝꯇ ꯀꯥꯟꯅꯗ꯭ꯔꯦ ꯑꯝꯇ